ꯇꯥꯕꯔꯣ ꯇꯥꯕ꯭ꯔꯣ
ꯇꯌꯦ ꯇꯌꯦ
ꯑꯩꯁꯦ ꯂꯦꯞꯇꯣꯞ ꯑꯃꯁꯨ ꯂꯩꯅꯤꯡꯕ꯫ ꯇꯦꯕ꯭ꯂꯦꯠ ꯑꯝꯁꯨ ꯂꯩꯅꯤꯡꯕ
ꯍꯦꯔꯥ ꯑꯗꯨ ꯂꯩꯅꯤꯡꯕꯗꯣ ꯑꯩꯈꯣꯏꯁꯨ ꯊꯥꯏꯅꯗꯒꯤ ꯃꯌꯥꯝ ꯐꯥꯎꯋꯦ ꯑꯗꯨ ꯂꯩꯗꯅ ꯑꯗꯨꯝ ꯂꯩ ꯍꯥꯏꯕꯗꯤ ꯀꯩꯁꯨ ꯍꯦꯛꯇ ꯂꯩꯔꯒꯦꯅ ꯈꯜꯂꯛꯄꯒ ꯍꯦꯛꯇ ꯂꯩꯅꯕ ꯍꯣꯠꯅꯒꯟ ꯃꯇꯥꯡ ꯂꯥꯛꯈꯤꯅꯤ ꯂꯩꯗꯕꯅ ꯐꯔꯦꯗ꯭ ꯀꯥꯏꯅ ꯈꯜꯂꯛ ꯃꯇꯥꯡꯁꯨ ꯂꯥꯛꯈꯤꯅꯤ꯫
ꯑꯗꯣ ꯇꯦꯕ꯭ꯂꯦꯠꯀ ꯂꯦꯞꯇꯣꯞꯀ ꯂꯩꯕꯁꯦ ꯀꯔꯝꯕꯅ ꯍꯦꯟꯅ ꯐꯅꯤ ꯑꯩꯉꯣꯟꯗ
ꯂꯦꯞꯇꯣꯞꯅ ꯐꯩ ꯂꯦꯞꯇꯣꯞꯅ ꯐꯩ
ꯑꯩ ꯇꯦꯕ꯭ꯂꯦꯠ ꯍꯥꯟꯅ ꯂꯩꯔꯁꯤꯔꯅ ꯈꯟꯕ ꯊꯕꯛ ꯁꯨꯕ ꯈꯣꯠꯄꯒꯤ ꯅꯨꯡꯉꯥꯏꯇꯕ ꯂꯦꯞꯇꯣꯞꯇꯨꯅ ꯑꯃꯨꯛ ꯈꯨꯠꯅ ꯄꯨꯕ ꯈꯣꯠꯄ ꯌꯥꯝ ꯅꯨꯡꯉꯥꯏꯅ ꯄꯨꯕ ꯌꯥꯗꯦꯗꯅ ꯆꯠꯄ ꯈꯣꯠꯄꯗ꯫ ꯂꯦꯞꯇꯣꯞꯇꯨꯅ ꯃꯊꯪꯒꯤ ꯁꯦꯁꯟꯗ ꯂꯧꯔꯒꯦ ꯇꯦꯕ꯭ꯂꯦꯠ
ꯅꯠꯇꯦ ꯅꯠꯇꯦ ꯇꯦ ꯇꯦꯕ꯭ꯂꯦꯠꯇꯅ ꯀꯔꯤꯃꯨꯛ ꯏꯗꯣꯔꯤꯕꯣ
ꯇꯦꯕ꯭ꯂꯦꯠꯇꯨꯅ ꯍꯣꯡꯉꯤꯗꯅ ꯑꯗ ꯀꯩꯅꯣꯝ ꯀꯩꯅꯣ
ꯅꯠꯇꯣꯌꯦ ꯇꯦꯕꯂꯦꯠꯇꯨꯗꯥ ꯋꯥꯔꯗ ꯀꯔꯤ ꯀꯔꯥ ꯏꯕꯗꯨ ꯅꯨꯡꯉꯥꯏꯒꯗ꯭ꯔꯣ
ꯐꯣꯟꯗ ꯅꯝꯃꯤꯁꯤꯗꯤ ꯄꯤꯛꯏꯗꯅ ꯃꯌꯦꯛꯇꯣ ꯇꯦꯕꯂꯦꯇꯅꯥ ꯑꯃꯨꯛ ꯈꯤꯇꯪ ꯆꯥꯎꯔꯛꯄꯅꯤꯅ ꯐꯩꯗꯅ ꯂꯦꯞꯇꯣꯞꯇꯨꯗꯤ ꯂꯝꯕꯤ ꯆꯠꯄꯗ ꯄꯨꯕꯗꯣ
ꯑꯩꯅ ꯍꯥꯏꯖꯦ ꯇꯥꯎ ꯂꯦꯞꯇꯣꯞꯇꯣ
ꯎꯝ
ꯇꯦꯕ꯭ꯂꯦꯠꯇꯨꯁꯨ ꯑꯗꯨꯝ ꯄꯥꯛꯏ ꯑꯗꯨꯗꯨꯅ ꯑꯗꯨꯗ ꯑꯗꯨ ꯀꯔꯥꯏꯗ ꯄꯨꯗꯣꯏꯅꯣ ꯕꯦꯛꯇ ꯍꯥꯞꯄ ꯄꯨꯗꯣꯏ ꯅꯠꯇ꯭ꯔꯣ
ꯇꯦꯕ꯭ꯂꯦꯠꯇꯤ ꯄꯥꯛꯑꯦ ꯍꯥꯏꯁꯦ ꯂꯦꯞꯇꯣꯞꯇꯧꯅꯗꯤ ꯄꯥꯛꯇꯦꯗꯅ
ꯑꯗꯨ ꯇꯦꯕ꯭ꯂꯦꯠꯁꯦ ꯀꯩꯗ ꯍꯥꯞꯄ ꯄꯨꯗꯣꯏꯅꯣꯕ ꯅꯪ
ꯕꯦꯛꯇ
ꯑꯗꯨ ꯂꯦꯞꯇꯣꯞꯁꯨ ꯕꯦꯛꯇ ꯍꯥꯞꯄꯒ ꯄꯨꯕꯥ ꯀꯩꯗꯧꯕꯩ ꯌꯥꯔꯣꯏꯗꯣꯏꯅꯣ
ꯇꯜꯂꯦ ꯂꯨꯝꯃꯦ ꯑꯗꯨꯗꯤ ꯌꯥꯝ
ꯌꯦꯡꯉꯣ ꯌꯦꯡꯉꯣ ꯅꯪ ꯊꯣꯛꯄ ꯑꯩꯒꯤ ꯋꯥꯗꯤ ꯂꯦꯞꯇꯣꯞ ꯍꯥꯟꯅ ꯂꯩꯌꯣꯗ ꯂꯩꯀꯣ꯫
ꯑꯅꯤꯃꯛ ꯂꯩꯔꯒꯦ
ꯌꯦꯡꯉꯣ ꯌꯦꯡꯉꯣ ꯅꯪ ꯑꯗꯨ ꯅꯪ ꯀꯦꯄꯥꯗ ꯂꯩꯔꯦꯀꯣ
ꯒꯥꯔꯤꯒꯤ ꯀꯩꯅꯣꯁꯦ ꯄꯦꯃꯦꯟꯁꯦ ꯄꯨꯂꯞ ꯊꯤꯗꯣꯛꯈ꯭ꯔꯒꯗꯤ ꯐꯨꯜ ꯇꯧꯒꯔꯒꯗꯤ ꯏ ꯑꯦꯝ ꯑꯥꯏ ꯊꯤꯔ ꯂꯧꯒꯦ ꯇꯧꯕꯅꯦꯕ
ꯆꯍꯤ ꯆꯍꯤ ꯀꯌꯥꯅꯣ
ꯍꯥ
ꯆꯍꯤ ꯀꯌꯥꯅꯣ ꯅꯪꯒꯤꯗꯨꯕꯣ
ꯑꯩ ꯆꯍꯤꯒ ꯈꯪꯗꯦ ꯀꯥꯎꯔꯦ ꯑꯝꯇ ꯌꯦꯡꯒꯦ ꯀꯌꯥ ꯊꯤꯈ꯭ꯔꯒꯦ ꯇ ꯌꯦꯡꯒꯦꯀꯣ ꯏ ꯑꯦꯝ ꯑꯏꯖꯦ ꯑꯩꯒꯤꯁꯦ ꯂꯨꯄꯥ ꯂꯤꯁꯤꯡ ꯑꯅꯤꯒ ꯆꯥꯇ꯭ꯔꯨꯛ ꯇꯔꯥꯇꯔꯦꯠ ꯊꯤꯕꯅꯦꯕ ꯍꯌꯦꯡ ꯍꯌꯦꯡ ꯊꯤꯗꯣꯏꯁꯦ ꯑꯩꯅ ꯈꯜꯂꯤꯁꯦ ꯂꯦꯞꯇꯣꯞꯇꯣ ꯏ ꯑꯦꯝ ꯑꯥꯏ ꯇꯧꯒꯦ ꯇꯧꯕ ꯑꯩꯈꯣꯏꯗꯤ ꯏ ꯑꯦꯝ ꯑꯥꯏ ꯅꯠꯇ꯭ꯔꯗꯤ ꯉꯝꯗ꯭ꯔꯦꯅꯦ ꯅꯠꯇ꯭ꯔ ꯄꯣꯠ ꯁꯦ ꯅꯠꯇꯔ ꯃꯥꯔꯁꯀꯤ ꯗꯦꯠ ꯐꯥꯏꯚꯇꯒꯤ ꯍꯧꯕꯅꯦꯕꯀꯣ ꯑꯩꯒꯤꯁꯦ ꯊꯤꯕ ꯑꯝꯇ ꯌꯦꯡꯒꯦꯀꯣ ꯃꯣꯏ ꯆꯦꯃꯆꯥꯁꯦ ꯑꯝꯇ
ꯎꯝ ꯐ
ꯎꯝ ꯎꯝ
ꯌꯥꯎꯈꯤꯕꯅꯦ ꯁꯤ ꯀꯩꯅꯣꯁꯦ ꯗꯤꯇꯦꯜꯁꯦ ꯅꯪꯗꯤ ꯆꯍꯤ ꯀꯌꯥ ꯊꯤꯒꯤꯅꯣ
ꯆꯍꯤ ꯑꯍꯨꯝꯅꯦ ꯑꯩ ꯆꯍꯤ ꯑꯅꯤ ꯁꯨꯗ꯭ꯔꯤꯗ
ꯆꯍꯤ ꯑꯍꯨꯝ ꯅꯪꯅ ꯍꯦꯜꯂꯦ ꯑꯩꯩꯅ ꯑꯅꯤ ꯈꯛꯇꯅꯤ
ꯆꯍꯤ ꯑꯃꯃꯨꯛ ꯄꯨꯔꯥ ꯋꯥꯠꯂꯤꯗ ꯑꯩꯒꯤ
ꯎꯝ ꯁꯤꯗꯗꯤ ꯈꯪꯕ ꯉꯝꯗꯔꯦ ꯇ꯭ꯋꯦꯟꯇꯤ ꯇ꯭ꯋꯦꯟꯇꯤ ꯇ꯭ꯋꯦꯟꯇꯤ ꯐꯣꯔ ꯑꯃꯒ ꯔꯦ ꯐꯣꯔꯇꯤ ꯐꯣꯔ ꯊꯥꯎꯖꯟ ꯐꯣꯔ ꯍꯟꯗ꯭ꯔꯦꯠ ꯁꯚꯦꯟꯇꯤ ꯊꯝꯕ ꯑꯩꯒꯤꯁꯦꯀꯣ ꯑꯗ ꯀꯌ ꯋꯠꯂꯤꯅꯣ ꯈꯪꯗꯦ ꯃꯥꯒꯤ ꯀꯩꯅꯣꯗꯣ ꯑ ꯁꯤꯗ ꯌꯥꯎꯔꯝꯗ꯭ꯔꯦ ꯐꯣꯟꯗꯒꯤ ꯌꯦꯡꯒꯗꯕꯅꯤ ꯑꯗꯨ ꯌꯦꯡꯉꯒ ꯀꯌꯥꯝ ꯋꯥꯠꯂꯤ ꯍꯥꯏꯕꯗꯣ ꯑꯗꯨꯝ ꯈꯪꯉꯅꯤꯀꯣ
ꯍꯣꯏ ꯍꯣꯏ ꯍꯣꯏ
ꯐꯣꯟꯗ ꯍꯣꯔꯦꯟ ꯌꯦꯡꯉꯒ ꯑꯝꯇ ꯍꯣꯠꯇꯣꯛꯀꯦ ꯂꯨꯄꯥ ꯀꯌꯥ ꯋꯥꯠꯂꯤꯒꯦ ꯑꯗꯣ ꯌꯦꯡꯁꯦ ꯆꯧꯔꯥꯛꯄ ꯊꯤꯗꯣꯛꯄ ꯌꯥꯕꯗ꯫ ꯊꯥ ꯊꯥꯒꯤ ꯅꯠꯇꯕ ꯀꯣ ꯂꯤꯁꯤꯡ ꯀꯨꯟꯊ꯭ꯔꯥ ꯅꯤꯛꯁꯤ ꯋꯥꯠꯂꯤꯕ꯭ꯔꯥ꯫ ꯌꯥꯡꯈꯩꯃꯨꯛ ꯋꯥꯠꯂꯤꯕ ꯌꯥꯡꯈꯩꯗꯤ ꯋꯥꯠꯂꯝꯗꯧ ꯃꯥꯟꯗꯦꯌꯦ꯫ ꯑ ꯃꯥꯔꯁꯇꯩ ꯊꯤꯕ ꯍꯧꯔꯕꯅꯤꯅꯀꯣ꯫ ꯃꯥꯔꯁ ꯑꯦꯄ꯭ꯔꯤꯜ ꯃꯦ ꯖꯨꯟ꯫ ꯖꯨꯂꯥꯏ ꯊꯥ ꯃꯉꯥꯗꯤ ꯊꯤꯔꯦꯗꯅ ꯑꯗꯨ ꯑꯣꯏꯇꯥꯔꯗꯤ ꯂꯤꯁꯤꯡ ꯅꯤꯐꯨ ꯅꯤꯐꯨꯃꯨꯛ ꯋꯥꯜꯂꯝꯒꯗ꯭ꯔꯥ ꯈꯪꯗꯦ ꯁꯨꯃꯥꯏꯅ ꯑꯣꯔꯣꯝꯗꯣꯏꯗꯤ ꯃꯥꯂꯦ ꯑꯗꯨ ꯑꯝꯇꯪ ꯌꯦꯡꯇꯥꯥꯔꯦ ꯑꯉꯥꯡ ꯀꯥꯞꯄꯣ ꯈꯣꯠꯄꯑꯣ ꯑꯁ ꯂꯥꯡꯈ꯭ꯔꯖꯥꯠꯅꯤꯗ ꯑꯩꯈꯣꯏ ꯏꯃꯨꯡꯁꯤꯅ ꯃꯔꯣꯜ ꯑꯃ꯫
ꯆꯞ ꯃꯥꯟꯅꯩ ꯂꯥꯡꯕꯗꯤ ꯑꯗꯨꯝ ꯆꯞ ꯃꯥꯟꯅꯩ ꯄꯣꯠꯅꯤꯗ꯫
ꯑꯉꯥꯡ ꯅꯨꯨꯕꯤꯁꯤ ꯌꯥꯝ ꯂꯥꯡꯑꯦ
ꯑꯥ ꯀꯔꯤꯒꯦ
ꯆꯅ
ꯍꯧꯖꯤꯛꯀꯥꯟꯗ ꯇꯨꯏꯁꯟꯗꯨ ꯐ ꯇꯨꯏꯁꯟ ꯑꯝꯇ ꯑꯩꯈꯣꯏ ꯑꯖꯥ ꯑꯃꯅ ꯍꯥꯏꯌꯦ ꯑꯉꯥꯡ ꯑꯃ ꯗꯨꯕꯥꯥꯏꯗ ꯂꯩꯌꯦ ꯑꯗꯨꯗ ꯇꯧꯒꯦꯔꯥꯅ꯫ ꯄꯩꯁꯥꯕꯨꯗꯤ ꯑꯗꯨꯝ ꯆꯥꯎꯒꯅꯤ ꯍꯥꯏꯌꯦ ꯇꯨꯄꯥꯏ ꯑꯗꯨꯝ ꯃꯅꯤꯄꯨꯔꯤ ꯀꯩꯀꯥ ꯈꯪꯗꯕ ꯏꯪꯂꯤꯁꯇ ꯉꯥꯛꯇꯅꯦꯕꯀꯣ
ꯎꯝ
ꯑꯗꯨꯗ ꯑꯩꯁꯨ ꯈꯣꯛꯇꯛ ꯇꯧꯕꯒꯤ ꯀꯩꯅꯣ ꯈꯪꯗꯦ ꯑꯩꯁꯨ ꯑꯝꯇ ꯇꯧꯗ꯭ꯔꯤꯕꯅꯤꯅ
ꯎꯝ
ꯑꯗꯨꯨꯝ ꯑꯗꯨꯨ ꯀꯔꯤꯝ ꯍꯥꯏꯒꯤꯗ꯭ꯔꯦ
ꯎꯝ ꯃꯈꯣꯟ ꯌꯥꯝ ꯇꯥꯕ꯭ꯔꯥ ꯑꯩ ꯕꯦꯛꯒ꯭ꯔꯥꯎꯟꯁꯦ꯫
ꯌꯥꯝ ꯂꯥꯡꯕꯗꯤ ꯑꯣꯏꯗꯦ ꯈꯤꯇꯪꯕꯨꯗꯤ ꯂꯩꯌꯦ ꯑꯗꯣ
ꯑꯉꯥꯡ ꯌꯥꯝ ꯂꯥꯡꯏꯤꯕꯣ ꯑꯗꯨꯅꯦ ꯅꯨꯡꯗꯥꯡ ꯀꯩꯀꯩ꯫ ꯑꯩꯈꯣꯏꯁꯦ ꯑꯌꯨꯛꯁꯨ ꯅꯨꯡꯊꯤꯟꯁꯨ ꯅꯨꯡꯗꯥꯡꯁꯨ ꯄꯪꯂꯥꯡꯗ ꯂꯥꯡꯉꯦ ꯕꯣꯔꯗꯤꯡꯋꯣ ꯀꯩꯋꯣ ꯇꯧꯅ
ꯇꯌꯨꯁꯟ ꯑꯁ ꯇꯌꯨꯁꯟꯒꯣ ꯑ ꯊꯤꯕꯁꯦ ꯐꯪꯗꯦ ꯌꯥꯗꯦ
ꯕꯣꯔꯗꯤꯡ ꯍꯣ ꯀꯩꯋꯣ ꯈꯪꯗꯦꯅꯦ ꯇꯧꯔꯤꯁꯦ ꯄꯪꯂꯥꯡꯗ ꯂꯥꯡꯕꯁꯤꯗꯅꯦ ꯑꯩ ꯀꯣꯛꯁ ꯁꯥꯏꯌꯦ ꯌꯨꯝꯗ ꯍꯂꯁꯨ ꯇꯧꯐꯝ ꯆꯥꯐꯝ ꯈꯪꯗꯦ ꯑꯩ ꯍꯧꯖꯤꯛ ꯑꯦꯔꯣꯕꯦꯔꯥ ꯍꯦꯛꯑꯝꯃꯤꯅꯦ ꯀꯣꯛꯁꯦ ꯑꯦꯔꯣꯕꯦꯔꯥ ꯊꯣꯡꯒꯦꯅ
ꯑꯣ ꯐꯔ ꯂꯩꯕꯗꯣ
ꯑꯦꯂꯣꯕꯦꯔꯥ ꯈꯔ ꯈꯔ ꯊꯣꯡꯝꯕꯁꯤꯁꯨ ꯐꯗꯤ ꯐꯕ ꯃꯥꯜꯂꯦꯀꯣ ꯀꯣꯛ ꯏꯪꯕ ꯂꯣꯛꯅꯤꯡꯕ ꯑꯗꯨ
ꯍꯣꯏ ꯍꯣꯏ ꯍꯣꯏ ꯑꯗꯨꯃꯥꯏꯅ ꯇꯧꯅꯕꯅꯦ ꯑꯩꯈꯣꯏ ꯑꯩꯈꯣꯏ ꯃꯥꯁꯨ ꯑꯗꯨꯃꯥꯏꯅ ꯍꯥꯟꯋꯥꯏ ꯇꯧꯕꯤꯌꯨ
ꯑꯗꯨꯗꯁꯨ ꯅꯠꯇꯅ ꯃꯥ ꯁꯝꯒꯤꯁꯨ ꯀꯥꯟꯅꯩ ꯈꯨꯠ ꯁꯣꯛꯄꯗꯁꯨ ꯊꯣꯕ ꯀꯥꯟꯅꯩ ꯏꯄꯗ ꯀꯛꯑꯦ ꯍꯥꯏ ꯑꯗꯨꯏ ꯑꯩꯅ ꯅꯨꯡꯗꯥꯡꯗ ꯄꯣꯠ ꯍꯦꯛꯄꯁꯦ ꯐꯠꯇꯤ ꯐꯠꯇꯦ ꯍꯥꯏꯌꯦꯕ ꯑꯗꯣ ꯑꯩ ꯀꯣꯛꯁꯦ ꯎ ꯁꯥꯕꯣꯏ ꯂꯦꯝꯐꯨꯗ ꯇꯧꯕꯒꯤ ꯑꯩꯗꯣ ꯑꯦꯔꯣꯕꯦꯔꯥꯗꯣ ꯑꯗꯨꯝ ꯍꯦꯛꯑꯦꯕ ꯈꯨꯕꯥꯛꯀ ꯈꯨꯗꯣꯛꯑꯒ ꯇꯤꯟꯀꯥꯡ ꯐꯠꯇꯕ ꯑꯗꯨꯝ ꯂꯩꯔꯝꯃꯒꯗꯤꯅ ꯍꯥꯏꯔꯤꯅꯦ ꯇꯧꯕꯕꯨꯗꯤꯀꯣ ꯍꯥꯏꯗꯤ ꯊꯣꯏꯅ ꯀꯩꯅꯣꯒꯤ ꯋꯥ ꯅꯠꯇꯦꯕ
ꯣꯏ ꯈꯨꯕꯥꯛ ꯐꯇꯣꯏꯗꯨꯅ ꯃꯈꯣꯟꯗꯨꯅ ꯀꯣ
ꯍꯣꯏ ꯍꯣꯏ ꯍꯣꯏ ꯀꯩꯅꯣ ꯑꯗꯨꯝ ꯌꯥꯝꯅ ꯀꯩꯅꯣꯕꯨꯗꯤ ꯑꯣꯏꯕꯖꯥꯠꯅꯤ ꯑꯗꯨ ꯍꯥꯏꯔꯒ ꯅꯤꯡꯖꯡꯉꯦ ꯊꯥꯏꯅ ꯑꯩꯈꯣꯏ ꯑꯣꯖꯥ ꯑꯍꯜ ꯑꯃꯅ ꯎꯠꯇꯤ ꯊꯣꯡꯕꯗ ꯅꯨꯡꯗꯥꯡꯗꯒꯤ ꯄꯨꯈ꯭ꯔꯤꯗꯒꯤ ꯏꯁꯤꯡ ꯁꯣꯛꯑꯦꯌꯦ ꯅꯨꯡꯗꯥꯡꯗ ꯎꯇꯤ ꯊꯣꯡꯕ ꯑꯗꯣ ꯃꯥꯅ ꯑꯇꯤꯒꯤ ꯊꯣꯡ ꯍꯧꯒꯠꯂꯛꯄꯗ ꯃꯈꯨꯝ ꯀꯨꯞꯄ ꯀꯥꯟꯁꯤꯗ ꯃꯈꯨꯝꯁꯦ ꯕꯛꯕꯛ ꯕꯛꯕꯛ ꯕꯛꯕꯛ ꯁꯨꯝ ꯍꯥꯏꯒꯠꯂꯛꯄ ꯀꯔꯤꯅꯣꯅ ꯃꯥꯅ ꯅꯝꯁꯤꯜꯂꯕ ꯑꯗꯩꯗꯤ ꯑꯃꯨꯛꯁꯨ ꯄꯛꯕꯛ ꯄꯛꯕꯛ ꯑꯗꯨꯝ ꯍꯥꯏꯒꯠꯂꯛꯄ ꯑꯗꯩꯗꯤ ꯃꯁꯤꯗꯗꯤꯩꯅ ꯈꯥꯕꯩꯩꯅ ꯅꯖꯔꯛꯒ ꯊꯝꯃꯕ ꯎꯆꯤꯁꯦ ꯊꯣꯡ ꯂꯣꯏꯔꯕ ꯂꯣꯏꯔ ꯀꯥꯟꯁꯤꯗ ꯍꯩꯊꯕ ꯀꯥꯟꯗ ꯍꯪꯉꯣꯏ ꯑꯃ ꯌꯥꯎ ꯂꯩꯔꯝꯃꯤ ꯍ ꯅꯨꯡꯗꯥꯡꯗꯣ ꯏꯁꯤꯡ ꯁꯣꯛꯄꯗ ꯑꯩꯪꯉꯣꯟꯗ ꯌꯥꯎꯔꯃꯅꯤꯗꯅ ꯑꯩꯗꯤ ꯟꯊꯡꯒꯤ ꯏꯁꯤꯡ ꯁꯣꯛꯄꯗ ꯍꯪꯉꯣꯏ ꯌꯥꯎꯔꯔꯕꯅꯤꯅ ꯊꯥꯏꯅ ꯃꯩ ꯁꯨꯃꯥꯏꯅ ꯂꯥꯏꯠꯇ ꯉꯥꯟꯕ ꯅꯠꯇꯦ ꯀꯦꯟꯗꯟ ꯇꯧꯔꯛꯏꯅꯤꯗꯅ ꯑꯗꯩ ꯕꯨꯗꯣꯟ ꯑꯃꯒ ꯊꯣꯡꯉꯛꯏꯅꯤꯗꯅ ꯑꯗꯨꯒꯤ ꯏꯁꯤꯡꯗꯣ ꯀꯜꯂꯒ ꯍꯥꯏꯕꯗ ꯍꯪꯉꯣꯏꯗꯣ ꯑꯗꯨꯝ ꯌꯥꯎꯔꯝꯃꯅꯤꯗꯅ ꯎꯇꯤꯒꯤꯗꯨꯗ ꯍꯩꯕꯗ ꯑꯗꯨꯗ ꯏꯁꯗꯨꯗ ꯁꯥꯒꯠꯂꯛꯄ ꯃꯇꯝꯗ ꯍꯪꯣꯏꯗꯨꯅ ꯆꯣꯡꯈꯠꯂꯛꯄꯖꯥꯔꯦꯗꯅ ꯐꯛ ꯐꯛ ꯂꯥꯎꯅ ꯀꯔꯤꯅ ꯈꯜꯂꯦꯌꯦ ꯑꯗꯨꯒꯤꯗꯤ ꯑꯪꯉꯣ ꯌꯥꯎꯔꯝꯃꯦ ꯑꯗꯨ ꯑꯁ ꯅꯣꯛꯄꯗ ꯇꯝꯕꯗ ꯑꯗꯨꯅ ꯑꯍꯜ ꯂꯃꯟꯅ ꯅꯨꯡꯗꯥꯡꯗ
ꯍꯥꯎ ꯍꯥꯎ꯫
ꯍꯣꯏ ꯍꯣꯏ ꯍꯣꯏ ꯊꯝꯃꯃꯦ ꯊꯝꯃꯃꯦ ꯎꯝ